ꯍꯜꯂꯣ ꯍꯜꯂꯣ ꯑꯥꯗꯣ
ꯀꯂꯣꯒꯥ ꯑꯩꯗꯤ ꯇꯥꯏꯌꯦ
ꯑꯁ ꯋꯥꯋꯥꯛꯀꯤꯡ ꯆꯠꯂꯝꯕꯅꯤꯅꯦ
ꯋꯥꯋꯥꯛꯀꯤꯡ ꯣ ꯇꯥꯗꯕ꯭ꯔꯥ
ꯅꯣꯡ ꯇꯥꯗꯅ ꯆꯤꯡꯗꯗꯤ ꯍꯧꯖꯤꯛ
ꯑꯩꯈꯣꯏꯒꯤꯗꯤ ꯅꯣꯡ ꯆ ꯌꯥꯝ ꯀꯟꯅ ꯇꯥꯜꯂꯤꯅꯦ
ꯑꯣ ꯂꯦꯟ ꯃꯇꯨꯝ ꯃꯇꯨꯝꯒꯨꯝꯕꯗꯤ ꯌꯥꯎꯕ꯭ꯔꯥ
ꯂꯦꯟꯗꯤ ꯌꯥꯎꯗ꯭ꯔꯤꯗ ꯅꯣꯡ ꯈꯛꯇꯃꯛ ꯇꯥꯔꯛꯄꯅꯤ
ꯑꯣ ꯂꯦꯟ ꯌꯥꯎꯔꯗꯤ ꯈꯥꯛꯆꯜꯂꯒ ꯊꯝꯃꯣꯀꯣ ꯍꯧꯖꯤꯛ ꯌꯥꯝ ꯇꯥꯡꯅ ꯇꯥꯡꯅ ꯌꯣꯟꯕ ꯌꯥꯕꯅꯤ ꯎꯝ
ꯂꯦꯟꯗꯣ ꯑꯇꯤꯌꯥ ꯗ ꯏꯁꯤꯡ ꯀꯥꯎꯈ꯭ꯔ
ꯐ꯭ꯔꯤꯖꯇ ꯍꯥꯞꯆꯤꯜꯂ ꯊꯝꯃꯣ
ꯇꯥꯏ ꯑꯗꯨꯁꯨ ꯂꯦꯡꯍꯧꯔꯣꯏ ꯏꯅꯦ ꯑꯥꯏ ꯁꯣꯟꯕꯅꯤ ꯏꯅꯦ
ꯄꯂꯦꯟꯒ ꯑꯥꯏꯁꯀ ꯈꯦꯠꯅꯕ꯭ꯔꯣ
ꯗꯗꯤ ꯃ ꯀ ꯇꯥꯕꯅꯤꯅ ꯔꯥꯏꯁꯇ ꯎꯣ ꯑꯥꯏꯁꯇꯤ ꯍꯥꯞꯐꯝꯗ꯭ꯔ ꯍꯥꯞꯄꯗꯤ ꯃꯇꯨꯡ ꯇꯨꯝ ꯇꯥꯔ ꯑꯩꯗꯤ ꯈꯪꯗꯦ ꯑꯗꯨꯗꯤ ꯑꯩꯈꯣꯏ ꯁꯗꯤ ꯇꯧꯍꯧꯗꯦ ꯑꯗꯨꯒꯨꯝꯕ ꯕꯨ ꯀꯔꯝꯃꯥꯏꯅ ꯍꯥꯏ
ꯂꯕꯦꯟꯗꯣ ꯊꯣꯡꯉꯒ ꯆꯥꯕ ꯍꯥꯎꯕꯅꯦ
ꯍꯥꯟ ꯅꯈꯣꯏ ꯃꯗꯤꯦꯤ ꯆꯥꯔꯝꯒꯅꯤ ꯑꯩꯈꯣꯏꯗꯤ ꯆꯥꯕꯤꯗꯦ
ꯗꯦꯟꯗꯣ
ꯃ ꯀꯅꯒꯥ ꯆꯥꯒꯦ ꯅꯒ ꯆꯥꯑꯣ
ꯊꯥꯎꯗ ꯍꯥꯞꯄꯒ ꯊꯣꯡꯉꯒ ꯊꯥꯎꯗ ꯍꯥꯞꯄꯒ ꯊꯣꯡꯉꯒ ꯆꯥꯕ ꯍꯥꯎꯕꯅꯦ
ꯎꯝ ꯂꯦꯟ ꯆꯧ ꯀꯔꯤꯒ ꯆꯪꯕ꯭ꯔꯣ
ꯊꯥꯎ ꯍꯩꯔꯒ ꯊꯥꯎꯗꯣ ꯉꯥꯎꯔꯒ ꯆꯥꯒꯗꯕꯅꯤ ꯉꯥꯔꯤ ꯃꯣꯔꯣꯛ ꯍꯥꯞꯄꯒ ꯀꯥꯡꯒꯧ ꯑꯣꯏꯅ
ꯑꯦ ꯉꯔꯤ ꯆꯥꯇꯦ ꯑꯩꯈꯣꯢ
ꯎꯝ
ꯁꯥꯟ ꯑꯌꯥꯏ ꯕ ꯑꯣꯢ ꯆꯥꯢꯌꯦ
ꯑꯪ ꯐꯩ ꯐꯩ
ꯌꯥꯢꯕ ꯆꯥꯢꯌꯦ ꯑꯣ
ꯆꯅꯤꯡꯗꯦ ꯆꯅꯤꯡꯗꯦ ꯆꯅꯤꯡꯗꯤꯌꯦ
ꯄꯤꯁꯥꯅ ꯂꯩꯌꯣ ꯂꯥꯏꯅ ꯂꯩꯗꯗꯤ ꯌꯥ
ꯍꯣꯢꯒꯤ ꯉꯁꯥꯏ ꯑꯌꯨꯛ ꯆꯤꯡ ꯀꯥꯔꯨꯕꯅꯦ ꯑꯗꯨꯒꯤ ꯈꯣꯡꯁꯦ ꯂꯣꯏ ꯊꯤꯟꯗꯣꯛꯑꯒ ꯂꯩꯔꯦ
ꯑꯩꯈꯣꯏ ꯅꯨꯡꯇꯤ ꯀꯥꯏꯑꯦ
ꯑꯩꯁꯨ ꯅꯨꯡꯇꯤꯒꯤ ꯀꯥꯏꯌꯦ ꯑꯗꯣ ꯈꯔ ꯁꯥꯡꯅ ꯀꯥꯔꯨꯕ ꯉꯁꯤꯗꯤ
ꯈꯝꯗꯥꯕ꯭ꯔꯣ
ꯑꯁꯤꯗꯤ ꯈꯔ ꯊꯦꯡꯉꯦ
ꯃꯪꯗꯁꯨ ꯀꯥꯏ ꯇꯥꯢꯕꯡꯗꯁꯨ ꯀꯥꯏ
ꯇꯥꯏꯕꯪꯗꯤ ꯀꯔꯤ ꯑꯣꯏꯕ꯭ꯔꯣ
ꯇꯥꯏꯕꯪꯗꯤ ꯍꯧꯖꯤꯛ ꯍꯧꯖꯤꯛ ꯊꯣꯛꯏꯁꯦ ꯑꯁꯦꯡꯕꯗꯣ
ꯇꯥꯏꯕꯪ ꯍꯥꯏꯗꯤ ꯍꯧꯖꯤꯛ ꯊꯣꯛꯄꯁꯤ ꯇꯥꯏꯕꯪ ꯀꯧꯕ꯭ꯔꯣ ꯃꯪ ꯍꯥꯏꯔꯒꯗꯤ ꯇꯨꯝꯕꯗ ꯇꯧꯕꯗꯣ ꯅꯠꯇ꯭ꯔꯣ
ꯃꯥꯅꯦ
ꯎꯝ ꯍꯝ
ꯀꯔꯤ ꯌꯦꯟꯖꯥꯡ ꯆꯥꯔꯒꯦ ꯉꯁꯤꯒꯤ
ꯑꯣꯛ ꯆꯢꯌꯦ ꯑꯣꯛ ꯑꯣꯛꯁꯥ ꯆꯥꯢꯌꯦ
ꯑꯣꯛꯁꯥ
ꯎꯝ ꯐꯌꯦ ꯐꯌꯦ
ꯇꯏꯌꯦ
ꯆꯥꯛ ꯀꯌꯥꯝ ꯆꯔꯒꯦ
ꯀꯔꯣꯠ ꯑꯈꯥꯕꯤꯒ ꯕꯗꯥꯝ ꯀꯥꯡꯍꯧꯁꯨ ꯌꯥꯎꯕꯤꯕꯅꯦ
ꯑꯣ
ꯂꯝꯕꯤꯗꯒꯤꯁꯨ ꯕꯣꯔꯥ ꯂꯩꯔꯛ ꯑꯗꯨꯗꯤ ꯕꯣꯔꯥ ꯂꯨꯄꯥ ꯀꯨꯟꯒꯤ ꯂꯩꯔꯛꯑꯒ ꯕꯣꯔꯥꯗꯨ ꯅꯥꯀꯟꯗ ꯍꯥꯞꯄꯒ ꯀꯣ ꯀꯣꯊꯥꯔꯒ ꯆꯞ
ꯎꯝ
ꯐꯣꯟ ꯌꯥꯝ ꯁꯥꯏꯌꯦ ꯐꯣꯟ ꯆꯦ ꯅꯪꯒꯤꯅꯀꯣꯟ ꯇꯥꯕꯒꯤꯖꯝ ꯁꯥ ꯗꯔꯛꯂꯦꯗ
ꯕꯦꯛ ꯕꯦꯛꯒ꯭ꯔꯥꯎꯟꯗ ꯑꯇꯣꯞꯄ ꯑꯦꯞꯁ ꯆꯠꯂꯝꯒꯅꯤ ꯑꯗꯨꯒꯤꯅꯤ ꯁꯥꯔꯤꯗꯣ
ꯐꯣꯟ ꯆꯥꯕꯁꯦ ꯅꯪꯒꯤ ꯅꯥꯈꯣꯟ ꯇꯥꯕꯒꯤ ꯑꯣꯏꯕꯅꯦ
ꯍꯧꯗꯣꯡ ꯈꯣꯡꯈ꯭ꯔꯦ ꯃꯤꯌꯥꯎ ꯃꯤꯌꯥꯎ ꯈꯣꯡꯈ꯭ꯔꯦ
ꯎꯝ
ꯍꯧꯗꯣꯡ ꯈꯣꯡꯕ ꯂꯣꯏꯔꯗꯤ ꯉꯥꯏꯍꯥꯛ ꯂꯩꯔꯒ ꯍꯨꯏ ꯑꯃꯨꯛ ꯀꯞꯄꯤꯒꯅꯤ
ꯍꯣꯏ ꯀꯞꯁꯦ ꯚꯨꯠ ꯕꯨ ꯌꯥꯑ ꯚꯨꯠ ꯨꯚꯨꯠ ꯎꯕꯨ ꯀꯞꯄꯅꯤ ꯍꯥꯢꯑꯦ
ꯎꯝ ꯍꯥꯏꯕꯅꯤ
ꯚꯨꯠꯇꯨ ꯀꯃꯥꯏꯅ ꯎꯕꯅꯣ ꯈꯪꯗꯦ
ꯈꯪꯗꯦ
ꯚꯨꯠ ꯎꯕ꯭ꯔꯣ ꯚꯨꯠ ꯌꯦꯡꯅꯤꯡꯕ꯭ꯔꯣ
ꯌꯦꯡꯅꯥꯡꯗꯦꯗ
ꯚꯨꯠ ꯌꯦꯡꯉꯣꯅꯦ
ꯀꯔꯤꯅꯣ ꯕꯨꯨꯠ ꯃꯁꯛ ꯐꯖꯕꯤ ꯊꯣꯛꯑꯦ ꯍꯥꯏꯕꯅꯤ
ꯕꯣꯜ ꯌꯦꯡꯉꯣꯏꯗ꯭ꯔꯣ
ꯕꯣꯜ ꯀꯅꯥꯅ ꯌꯦꯡꯒ꯭ꯔꯣ ꯇꯨꯝꯒꯅꯤ
ꯅꯪꯅ ꯕꯣ
ꯇꯨꯝꯕꯅꯤ
ꯀꯩꯅꯣ ꯌꯥꯝ ꯉꯟꯅ ꯇꯨꯝꯃꯗ꯭ꯔꯣ ꯄꯨꯡ ꯇꯔꯦꯠ ꯇꯥꯗ ꯉꯥꯏꯌꯦ
ꯍꯌꯣ ꯀꯣꯏ ꯆꯤꯡꯗꯗꯤ ꯄꯨꯡ ꯇꯔꯥꯃꯥꯊꯣꯏ ꯇꯥꯗꯧꯔꯦ
ꯊꯥ ꯃꯗ ꯀꯃꯥꯏ ꯄꯨꯡ ꯇꯔꯥꯃꯊꯣꯢ ꯇꯗꯣꯢꯅꯣ
ꯐꯣꯟ ꯄꯥꯎ ꯌꯦꯡꯅꯤꯡꯗ꯭ꯔꯀꯥꯟꯁꯤꯗ ꯀꯗꯥꯏꯗꯒꯤ ꯕꯣꯔ ꯌꯦꯡꯒꯦꯔꯣ
ꯍꯛꯀꯥꯝ ꯆꯟꯕꯤꯕ꯭ꯔꯣ ꯄꯨꯡ ꯇꯔꯦꯠꯇꯕꯨꯒꯅꯥꯅ ꯍꯛꯀꯝ ꯆꯣꯟꯕ꯭ꯔꯣ
ꯍꯀꯥꯝ ꯆꯟꯕꯗꯤ ꯌꯥꯢꯖ ꯇꯨꯝꯅꯤꯡꯗꯗꯤ
ꯇꯨꯝꯅꯤꯡ ꯇꯨꯝ ꯄꯀꯤꯅꯦ ꯍꯀꯥꯝ ꯆꯟꯕꯗꯣ ꯇꯨꯝꯕꯀꯤ ꯇꯨꯝꯕꯀꯤꯅꯦ ꯇꯨꯝ ꯄꯀꯤ ꯇꯨꯝ ꯄꯀꯤꯀꯣ ꯍꯛꯀꯥꯝ ꯆꯟꯕꯤꯕ ꯇꯨꯝꯅꯤꯡꯕꯒꯤ ꯍꯛꯆꯥꯡ ꯆꯟꯕꯤꯕ ꯇꯨꯝꯅ ꯃꯈꯔꯗꯤ ꯃꯥꯏꯅ ꯍꯛ ꯑꯩ
ꯅꯤꯌꯣꯝ ꯈꯔ ꯈꯔ ꯇꯥꯏꯔꯛꯄ ꯍꯧꯔꯛꯑꯦ ꯁꯤꯗꯁꯨ
ꯄꯣꯔꯝꯄꯤꯕꯅꯤ ꯂꯦꯟꯒꯤ ꯋꯥꯔꯤ ꯂꯣꯏꯈ꯭ꯔꯦ ꯂꯦꯟ ꯊꯣꯡꯉꯒ ꯆꯥꯊꯣꯛꯈ꯭ꯔꯦ ꯚꯣꯠꯀꯤ ꯋꯥꯔꯤꯁꯨ ꯁꯥꯈ꯭ꯔꯦ ꯑꯣꯛꯁꯥꯁꯨ
ꯅꯣꯡꯣꯡ ꯇꯥꯗꯣꯡꯡ ꯀ ꯇꯥ ꯑꯗꯨ ꯅꯣꯡꯉꯡ ꯀ ꯇꯥꯔ
ꯂꯅꯥꯎ ꯍꯥꯏꯔꯤ ꯍꯧꯖꯤꯛ ꯅꯣꯡ ꯇꯥꯏ ꯍꯥꯏ ꯀꯅꯣꯁꯨ ꯈꯪꯗꯦ ꯑꯋꯣꯏꯕꯁꯨ ꯉꯥꯡꯗꯦ ꯑꯁ
ꯅꯣꯡ ꯍꯧꯖꯤꯛ ꯍꯧꯖꯤꯛꯇꯤ ꯇꯥꯔꯛꯄꯅꯤꯅ ꯀꯣꯟꯅ
ꯎꯝ ꯉꯁꯥꯏ ꯉꯁꯥꯏ ꯌꯦꯟ ꯌꯥꯏꯕ ꯆꯥꯕ꯭ꯔꯣ ꯉꯁꯥꯏ ꯌꯦꯟ ꯑꯌꯥꯏꯕ ꯑꯌꯥꯏꯕ ꯆꯥꯏ ꯍꯥꯏꯗꯨꯗꯤ ꯑꯌꯥꯏꯕ ꯆꯥꯕ ꯆ
ꯌꯦꯟ ꯑ ꯐꯨꯠꯄꯁꯨ ꯌꯣꯟꯗꯕ ꯗꯨꯀꯥꯟꯗꯗꯤ ꯌꯦꯟ ꯑꯩꯁ ꯏꯕ ꯌꯣꯟꯕ ꯗꯨꯀꯥꯟꯗ ꯑꯐꯨꯠꯄꯁꯨꯥꯏ
ꯑ ꯄꯨꯇ꯭ꯔꯣ ꯁꯥꯕꯅꯦ
ꯗꯨꯀꯥꯟꯗ ꯀꯃꯥꯏ ꯄꯨꯨꯠꯀꯦꯔꯣ
ꯗꯨꯀꯥꯟꯗ ꯅꯠꯇꯦ ꯌꯨꯝꯗ ꯐꯨꯠꯄꯅꯦ
ꯑꯗꯨ ꯄꯨꯔꯒ ꯂꯥꯛꯂꯒ ꯆꯥꯗꯕꯤ ꯂꯥꯛꯂꯒ ꯑꯃꯨꯛ ꯄꯨꯠꯇꯣꯔꯤꯕ
ꯎꯝ ꯑꯗꯨꯒ ꯆꯥꯕ
ꯌꯥꯔꯦꯗ ꯑꯥꯏꯖꯟ ꯅ ꯑꯣꯏꯗꯕ ꯉꯥꯡꯕ ꯌꯥꯝ ꯍꯩꯌꯦ ꯍꯣꯏ ꯄꯉꯥꯡꯕ ꯌꯥꯝ ꯍꯩꯈ꯭ꯔꯦꯅꯦ ꯁꯥꯖꯤꯟ ꯁꯥꯖꯤꯟꯂꯒ ꯉꯥꯡꯕ ꯖꯥꯝ ꯍꯩꯈ꯭ꯔꯦ ꯆꯝ ꯍꯩꯈꯔꯦ
ꯎꯝ
ꯎꯝ ꯎꯝ
ꯍꯌꯦꯡ ꯀꯣꯂꯦꯖ ꯆꯠꯇꯣꯏꯔꯣ
ꯍꯌꯦꯡ ꯀꯣꯂꯦꯖ ꯀꯅꯥꯅ ꯆꯠꯀꯦꯔꯣ ꯇꯨꯝꯒꯅꯤ ꯉꯟꯅ ꯇꯨꯝꯒꯅꯤ
ꯀꯩꯅꯣ ꯀꯣꯂꯦꯖ ꯁꯨꯇꯤ ꯊꯥꯕ꯭ꯔꯣ
ꯀꯣꯂꯦꯖ ꯀꯥꯗꯦ ꯑꯩꯗꯤ ꯑꯩꯗꯤ ꯄꯥꯟ ꯊꯥꯕ ꯑꯣꯏꯅ ꯆꯠꯂꯦ ꯕꯖꯥꯔꯗ ꯕꯣꯔꯥ ꯕꯣꯔꯥ ꯄꯨꯔꯒ ꯀꯣ ꯎ ꯃꯣꯔꯣꯛ ꯀ ꯄꯥꯟꯒ ꯀꯣꯔ ꯐꯣꯒ ꯊꯥꯕ ꯆꯠꯄꯅꯦ ꯀꯅꯥꯒꯤ ꯀꯣꯂꯦꯖ ꯀꯥꯀꯦꯔꯣ ꯑꯌꯨꯛ ꯉꯟꯇꯥ ꯍꯧꯒꯠꯄꯤꯔꯒ ꯂꯄꯨ ꯃꯌꯥꯝ ꯄꯤꯒꯅꯤ ꯁꯃꯨ ꯃꯈꯣꯡꯗ ꯁꯃꯨ ꯃꯈꯣꯡꯗꯄꯤꯔ ꯂꯣꯏꯔꯒ ꯃꯈꯀꯣꯏ ꯉꯟꯅ ꯂꯥꯎꯈ꯭ꯔꯅꯤ ꯉꯟꯅ ꯂꯥꯎꯈ꯭ꯔ ꯃꯇꯨꯡꯗ ꯑꯩꯈꯣꯏ ꯑꯃꯨꯛ ꯍꯜꯂꯛꯇꯣꯏꯕ
ꯎꯝ ꯉꯁꯤꯗꯤ ꯀꯌꯥꯝ ꯌꯣꯟꯗꯔꯛꯑꯒꯦ
ꯉꯁꯤꯗꯤ ꯖꯥꯝꯄꯟꯗꯦꯗ ꯕꯣꯔꯥ ꯇꯔꯨꯛ ꯈꯇꯪ ꯄꯤꯌꯦꯅꯦ ꯑꯣ ꯁꯤꯗꯤꯀꯣ ꯁꯟꯗꯦ ꯃꯥꯔꯀꯦꯠ ꯑꯣꯏꯕꯒꯤꯀꯣ ꯁꯟꯗꯦ ꯃꯥꯔꯀꯦꯠ ꯑꯣꯏꯅ ꯆꯠꯄꯅꯤꯅꯦ
ꯂꯤꯁꯤꯡ ꯌꯥꯡꯈꯩꯃꯨꯛ ꯌꯣꯜꯂꯛꯑꯕꯣ
ꯌꯥꯡꯈꯩꯗꯤꯗꯤꯁ ꯀꯩꯁꯨ ꯅꯠꯇꯦꯗ ꯅꯣꯡꯃꯗꯥ ꯆꯣꯟꯅꯅꯅꯤ ꯒꯥꯔꯤ ꯀꯟꯅ ꯀꯟꯅ ꯊꯧꯋꯦꯀꯣ ꯑꯩꯈꯣꯏ ꯁ꯭ꯋꯥꯏꯁꯦ ꯒꯥꯔꯤ ꯀꯟꯅ ꯀꯟꯅ ꯊꯧꯏꯦ ꯍꯣꯡ ꯍꯣꯡ ꯇꯧꯔ ꯊꯧꯋꯦꯀꯣ ꯀꯣꯟ ꯀꯟꯅ ꯀꯟꯕ ꯃꯀꯣꯟꯅ ꯀꯟꯅ ꯀꯟꯕꯒꯔꯤꯁꯨ ꯌꯥꯝ ꯊꯧꯋꯦ ꯆ ꯀꯣꯛ ꯆꯤꯛꯈꯔꯦ
ꯎꯕꯅꯦ
ꯀꯔꯤꯒꯤꯅꯣ ꯈꯪꯗꯦ ꯀꯟꯅ ꯀꯟꯅ ꯇꯧꯕꯁꯤ ꯀꯟꯅ ꯀꯟꯅ ꯁꯤꯅꯤꯡꯕ꯭ꯔꯥ ꯈꯪꯗꯦ ꯃꯤꯁꯨ ꯐꯠꯇꯕꯗꯨꯕꯨ ꯍꯣꯔꯦꯅꯦ ꯋꯥ ꯋꯥꯔꯦꯅꯦ ꯋꯥꯔꯦꯅꯦ
ꯀꯩꯗꯧꯕꯂ ꯋꯥꯏꯅꯣ
ꯉꯪ ꯋꯥꯏꯑꯦꯅꯦ ꯀꯩꯒꯤꯅꯣ ꯁꯨꯝ ꯉꯥꯡꯔꯒ ꯂꯩꯌꯦꯅꯦ ꯑꯩꯅ ꯉꯥꯡꯔꯦ ꯅꯪꯅ ꯇꯥꯔꯗꯤ ꯂꯦꯟ ꯊꯣꯡꯉ ꯆꯥꯎꯑꯣꯅ ꯍꯥꯏꯔꯦ ꯑꯩꯉꯣꯟꯗ
ꯑꯩꯖꯨ ꯈꯨꯝꯃꯤꯗꯨꯗꯤ
ꯀꯔꯤꯅꯣ
ꯃꯔꯤ ꯂꯥꯛꯇꯔꯣ ꯅꯣꯏꯒꯤ ꯑꯩꯈꯣꯏꯗꯨ ꯃꯩ ꯃꯨꯠꯂꯦꯅꯦ
ꯑꯩꯈꯣꯏꯗꯤ ꯃꯩ ꯃꯨꯠꯄꯤꯗꯦꯅꯦ ꯃꯩ ꯑꯗꯨꯝ ꯂꯥꯛꯄꯤꯕꯅꯤꯅꯦ
ꯑꯩꯈꯣꯏꯗꯤ ꯃꯩ ꯃꯨꯠꯄ ꯊꯥ ꯑꯃ ꯐꯥꯔꯦ
ꯎꯝ ꯆꯤꯟꯊꯤꯕꯗꯤ
ꯃꯩ ꯊꯥ ꯑꯃ ꯃꯨꯠꯂꯗꯤ ꯀꯃꯥꯏꯅ ꯐꯣꯟ ꯕꯦꯇ꯭ꯔꯤ ꯌꯥꯎꯈ꯭ꯔꯣ
ꯄꯋꯥꯔ ꯕꯦꯡ ꯇꯧꯔꯒ ꯆꯥꯔꯖ ꯇꯧꯔ ꯁꯤꯖꯤꯟꯅꯩꯅꯦ
ꯄꯋꯥꯔ ꯕꯦꯡꯇꯨꯁꯨ ꯆꯥꯔꯖ ꯇꯧꯅꯤꯡꯉꯥꯏꯅꯤꯅꯦ
ꯑꯣ ꯏꯇꯅꯃꯤ ꯐꯣꯟꯗ ꯆꯂꯒ ꯇꯧꯕ
ꯎꯝ ꯐꯩꯌꯦꯅꯦ ꯌꯥꯝ ꯂꯩ ꯑꯗꯣ ꯑꯩꯈꯣꯏꯗꯤ ꯄꯋꯥꯔ ꯕꯦꯡꯁꯨ ꯂꯩꯇꯦ ꯃꯨꯠꯈ꯭ꯔꯗꯤ ꯑꯗꯨꯝ ꯃꯨꯠꯄ ꯇꯥꯕꯅꯤꯂꯣ ꯂꯥꯛꯇ꯭ꯔꯒꯗꯤ ꯃꯨꯠꯇꯥꯕ ꯅꯠꯇ꯭ꯔꯣ
ꯑꯗꯨ ꯂꯥꯛꯏꯉꯩꯗ ꯆꯥꯔꯁꯨ ꯇꯧꯍꯧ ꯌꯥꯏꯗꯅ
ꯁꯤ ꯐꯣꯟꯁꯤ ꯋꯥꯔꯤ ꯁꯗꯗꯤ ꯀꯔꯝꯍꯥꯏꯅ ꯆꯥꯔꯖ ꯇꯧꯕꯤꯔꯣ
ꯑꯣ ꯑꯩꯈꯣꯏꯒꯤ ꯇ꯭ꯔꯥꯟꯁꯐꯣꯔꯃꯔꯗꯣ ꯄꯣꯛꯈꯥꯏꯈ꯭ꯔꯦ
ꯐꯩꯌꯦ ꯄꯣꯛꯈꯥꯏꯔ ꯐꯔꯕꯅꯤ ꯃꯩ ꯃꯨꯠꯈ꯭ꯔꯗꯤ ꯐꯣꯟꯁꯨ ꯇꯧꯅꯤꯡꯉꯥꯏ ꯂꯩꯇꯦ ꯈꯣꯏꯁꯨ ꯄꯣꯈꯥꯏꯈꯔꯗꯤ ꯐꯗꯧꯅꯤ ꯀꯥꯡ ꯆꯤꯛ ꯑꯦꯅꯦ
ꯨꯇ꯭ꯔꯥꯟꯁꯐꯣꯔꯃ꯭ꯔ ꯄꯣꯈꯥꯏꯈ꯭ꯔꯦ ꯑꯗꯨꯅ ꯃꯩ ꯂꯥꯛꯇꯕ ꯊꯥ ꯑꯃ ꯐꯥꯔꯦ
ꯎꯝ ꯍꯧꯖꯤꯛꯀꯥꯟ ꯃꯇꯝꯗꯤ ꯇ꯭ꯔꯥꯟꯁꯐꯣꯔꯃꯔꯁꯨ ꯊꯨꯅ ꯊꯨꯅ ꯁꯦꯝꯕꯤꯕꯅꯤ ꯀꯔꯤ ꯂꯝꯗꯅꯣ ꯃꯤꯗꯨ ꯀꯨꯏꯅ ꯁꯦꯝꯗꯕꯗꯨꯕꯨ
ꯁꯒꯣꯜꯗ ꯁꯒꯣꯜꯗ ꯄꯨꯔ ꯆꯠꯈꯤꯕꯅꯦ
ꯁꯒꯣꯜꯗ ꯀꯃꯥꯏꯅ ꯇ꯭ꯔꯥꯟꯁꯐꯣꯔꯝ ꯄꯨꯒꯦꯔꯣ ꯀꯔꯤꯅꯣ ꯁꯒꯣꯟꯗ ꯀꯃꯥꯏꯅ ꯇ꯭ꯔꯥꯟꯁꯐꯣꯔꯃꯔ ꯄꯨꯒꯦꯔꯣ
ꯁꯒꯣꯟꯅ ꯆꯤꯡꯅ ꯁꯥꯛꯈꯤꯕꯅꯦ